ꯍꯜꯂꯣ ꯏꯌꯥꯝ
ꯑꯁ ꯀꯃꯥꯏ ꯀꯃꯥꯏ ꯇꯧꯔꯤꯒꯦ ꯅꯪꯕꯣ
ꯅꯨꯡꯉꯥꯏꯔꯤ ꯍꯥꯏꯇꯥꯔꯦ ꯏꯌꯥꯝꯕ ꯏꯊꯥ ꯊꯥꯖꯗꯅ ꯀꯣꯜ ꯇꯧꯕꯤꯔꯤꯁꯦ ꯀꯔꯤ ꯅꯨꯡꯉꯥꯏꯕ ꯄꯥꯎ ꯂꯩꯔꯒꯦ
ꯑꯁ ꯀꯩꯁꯨ ꯅꯨꯡꯉꯥꯏꯕ ꯄꯥꯎꯂꯤꯇꯦꯗ ꯍꯧꯖꯤꯛꯀꯥꯟꯁꯦ ꯁꯨꯝ ꯕꯣꯜ ꯃꯇꯝꯅꯤꯅ ꯅꯪꯕꯨ ꯕꯣꯜ ꯅꯨꯡꯒꯥ ꯌꯦꯡꯏꯕ꯭ꯔꯣ
ꯕꯣꯜ ꯌꯦꯡꯉꯦ ꯏꯌꯥꯝꯕ ꯉꯁꯤꯁꯨ ꯐꯩꯁꯦꯃꯤ ꯐꯥꯏꯅꯦꯜ ꯂꯩꯌꯦ ꯍꫭꯔꯦꯟ ꯄꯨꯡ ꯕꯥꯔꫭ ꯃꯈꯥꯏꯗ ꯏꯁꯄꯦꯟꯒ ꯐ꯭ꯔꯥꯟꯁꯒ ꯌꯦꯡꯗꯣꯏꯅꯦ
ꯑꯣ ꯑ ꯕꯣꯜꯁꯦ ꯌꯥꯎꯗ꯭ꯔꯒꯗꯤ ꯍꯧꯖꯤꯛꯀꯥꯟꯁꯤꯗꯤ ꯇꯥ ꯑꯋꯥꯕꯁꯦ ꯑꯣꯏꯔꯦꯅꯦ ꯕꯣꯜꯒꯤꯗꯃꯛꯇ ꯅꯩꯅꯔꯤꯕ ꯈꯣꯠꯅꯔꯤꯕ ꯑꯗꯨ ꯃꯌꯥꯝꯁꯦ ꯇꯥꯔꯒ ꯑꯈꫭꯏ ꯅꯨꯡꯉꯥꯏꯖꯥꯔꯤꯅꯤꯅꯦ ꯍꯣꯏ ꯑꯩꯈꯣꯏꯁꯨ ꯍꯣꯔꯦꯝꯕꯣꯟ ꯌꯦꯡꯗꯣꯏꯅꯤꯅꯦ ꯂꯩꯀꯥꯏꯗꯒ ꯍꯧꯖꯤꯛꯀꯥꯟꯁꯦ ꯂꯩꯀꯥꯏꯗꯒ ꯍꯧꯖꯤꯛꯀꯥꯟ ꯑꯩꯈꯣꯏꯒꯤ ꯕꯣꯟꯒꯁꯦ ꯀꯩꯅꯣꯗ ꯀ꯭ꯂꯞꯇꯒ ꯀꯥꯞꯄꯤ ꯀꯥꯞ ꯇꯧꯔꯦ ꯍꯥꯏꯗꯤ ꯅꯥꯛꯁꯤꯜꯂꯥꯛꯑꯥꯕꯅꯤꯅ ꯁꯦꯃꯤ ꯐꯥꯏꯅꯦꯜ ꯀꯥꯁꯦ
ꯃꯥꯅꯤ ꯎꯝ
ꯑꯁ ꯕꯣꯜꯁꯦ ꯕꯣꯜꯒꯤ ꯏꯔꯥꯁꯦ ꯌꯥꯝꯅ ꯀꯩꯅꯣ ꯇꯧꯔꯦꯅꯦ ꯄꯨꯔꯥ
ꯃꯥꯅꯤ ꯃꯥꯅꯤ ꯕꫭꯜ ꯆꯨꯝꯅ ꯌꯦꯡꯅꯕ ꯅꯠꯇꯅꯥ ꯀꯩꯍꯥꯏꯅꯤ ꯕꫭꯜ ꯁꯅꯔꯤꯕ ꯃꯤꯒꯩ ꯑꯥ ꯎꯝ ꯇ꯭ꯔꯣꯜ ꯇꯧꯅꯩ ꯃꯌꯥꯝꯁꯤꯗ ꯕꯣꯜ ꯌꯦꯡꯗꯧꯕꯧ ꯕꯣꯜ ꯁꯥꯟꯅꯔꯤ ꯃꯤꯕꯨ ꯇꯜꯂꯝꯃꯅꯤꯅꯦ
ꯑꯗꯨꯅꯦ ꯑꯁꯦꯡꯕ ꯇꯥꯔꯒꯗꯤ ꯃꯣꯏ ꯑꯁ ꯄꯥꯝꯕꯨꯗꯤ ꯑꯩꯈꯣꯏꯗꯤ ꯑꯥꯔꯖꯦꯟꯇꯤꯅꯥꯕꯨꯗꯤ ꯄꯥꯝꯖꯩꯌꯦ ꯗꫭ ꯈꫭꯏꯗꯤ ꯃꯤꯅꯨꯡꯒꯤ ꯁꯨꯃꯥꯏꯅ ꯉꯥꯡꯅꯕ ꯈꯣꯠꯅꯕꯗ ꯑꯩꯈꯣꯏꯗꯤ ꯁꯨꯝ ꯑꯇꯣꯞ ꯑꯇꯣꯞꯄ ꯀ꯭ꯂꯞ ꯅꫭꯡꯂꯞꯀꯤ ꯕꯣꯂ ꯅꯨꯡꯁꯨ ꯌꯦꯡꯗꯦ ꯁꯨꯝ ꯃꯈꯣꯏꯒꯤ ꯀꯩꯍꯥꯏꯅꯤ ꯋꯥꯔꯜ ꯀꯞ ꯑꯣꯏꯕꯁꯤꯗ ꯁꯨꯝ ꯃꯌꯥꯝ ꯁꯨꯝ ꯌꯦꯡꯅꯩꯅꯥ ꯁꯨꯝ ꯌꯦꯡꯉꯤꯕ ꯍꯥꯏꯕꯗꯨꯅꯤꯗꯥ ꯑꯩꯈꫭꯏ ꯑꯩꯈꯣꯏꯗꯤ ꯑꯣꯏꯕꯝ ꯊꯣꯛꯄ ꯑꯗꯨꯝ ꯇꯨꯃꯤꯟꯅ ꯑꯗꯨꯝ ꯂꯩꯖꯩ ꯑꯁ ꯈꯪꯗꯦꯗ ꯁꯣꯁꯌꯦꯜ ꯃꯦꯗꯤꯌꯥꯁꯤ ꯇꯧꯅꯩ ꯃꯌꯥꯝꯁꯤꯕꯨ
ꯃꯥꯅꯦ ꯃꯥꯅꯦ ꯃꯁꯤ ꯁꫭꯁꯜ ꯃꯦꯗꯤꯌꯥꯁꯦ ꯑꯌꯥꯝꯕ ꯂꯝ ꯑꯩꯈꯣꯏ ꯃꯅꯤꯄꯨꯔ ꯈꯛꯇ ꯑꯣꯏꯔꯝꯃꫭꯏꯗꯤ ꯂꯝ ꯈꯨꯗꯤꯡꯃꯛꯇ ꯑꫭꯏꯔꯝꯗꯧ ꯃꯥꯂꯦ ꯑꯩꯈꯣꯏꯗꯤ
ꯃꯥꯅꯦꯅꯦ ꯂꯝ ꯈꯨꯗꯤꯡ ꯂꯣꯏ ꯇꯧꯔꯤꯅꯦ ꯎꯝ
ꯎꯝ ꯏꯌꯥꯝꯕ ꯍꫭꯏꯗꯤ ꯕꯦꯇꯤꯡꯒ ꯇꯧꯗ꯭ꯔꯣ ꯄꯩꯁꯥ ꯊꯥꯅꯕꯤ ꯇꯧꯗ꯭ꯔꯣ
ꯑꯗꯨꯝꯕ ꯇꯧꯔꯒꯗꯤ ꯏꯅꯥꯎ ꯍꯦꯟꯅ ꯑꯩꯈꯣꯏꯗ ꯑꯋꯥꯕꯗꯨ ꯄꯤꯔꯅꯤꯅ ꯑꯗꯨꯝꯕ ꯒꯗꯤ ꯇꯧꯗ꯭ꯔꯦꯗ
ꯃꯤꯒꯩꯗꯤ ꯄꯩꯁꯥ ꯊꯅꯔꯥꯒ ꯅꯤꯁꯥ ꯑꯣꯏꯅ ꯏꯗꯤꯛ ꯑꯣꯏꯅ ꯆꯨꯈꯤꯕꯗꯒꯤ ꯚꯠ ꯊꯥꯅꯗ꯭ꯔꯗꯤ ꯕꯣꯜ ꯌꯦꯡꯕ ꯇꯜꯂꯦ ꯍꯥꯏꯕ ꯃꯤꯁꯨ ꯃꯌꯥꯝ ꯂꯦꯌꯦ ꯍꯧꯖꯤꯛꯀꯥꯟꯗꯤ
ꯃꯥꯅꯦ ꯄꯩꯁꯥ ꯅꯨꯡꯁꯥ ꯊꯥꯟꯅꯕꯤ ꯑꯗꯒꯤ ꯑꯩꯈꯣꯏꯒꯤ ꯃꯇꯝ ꯃꯇꯝꯒꯤ ꯇꯤꯝ ꯇꯤꯝꯁꯤꯗ ꯑꯃꯗ ꯑꯃꯃꯨꯛ ꯁꯞꯄꯣꯔꯠ ꯇꯧꯁꯤꯟꯅꯕꯤ ꯑꯃ ꯇꯧ ꯂꯣꯟ ꯇꯧꯅꯕꯤ ꯑꯁ ꯃꯣꯏ ꯃꯌꯥꯝꯁꯨ ꯎꯕꯗ ꯑꯩꯈꯣꯏꯗꯤ ꯀꯩꯅꯣꯒꯁꯤ ꯀꯩꯝ ꯇꯧꯅꯤꯡꯗ꯭ꯔꯦꯅꯦ
ꯑꯗꯨꯅꯤꯅꯦ ꯄꯩꯁꯥ ꯊꯥꯅ ꯗ꯭ꯔꯗꯤ ꯕꯡ ꯑꯃ ꯇꯟꯕ ꯑꯗꯒꯤ ꯄꯩꯁꯥ ꯕꯗꯒꯤ ꯄꯩ ꯈꯣꯛꯅꯤ ꯈꯟꯕ ꯀꯔꯝꯒꯨꯝꯁꯨꯌꯥꯝ ꯂꯩꯌꯦꯕ ꯍꯣꯏ ꯃꯥꯡꯂꯣꯏꯅ ꯄꯨꯂꯞ ꯃꯥꯡꯗꯣꯏꯅꯤ
ꯃꯥꯅꯦ
ꯍꯣꯔꯦꯟꯗꯤ ꯐ꯭ꯔꯥꯟꯁ ꯀ ꯏꯁꯄꯦꯟꯒꯁꯦ ꯀꯔꯤ ꯂꯩꯔꯦ ꯀꯩꯗ ꯇꯤꯝꯗ ꯊꯣꯏꯍꯟꯅꯤꯡꯉꯦ
ꯑꯁ ꯍꯣꯔꯦꯟꯗꯤ ꯐ꯭ꯔꯥꯟꯁꯁꯦ ꯊꯣꯏꯗꯤ ꯊꯣꯏꯍꯟꯅꯤꯡꯉꯤꯅꯦ ꯍꯣꯔꯦꯟꯗꯤ
ꯎꯝ
ꯐ꯭ꯔꯥꯟꯁꯇꫭ ꯊꯣꯏꯅꯤꯡꯕꯈꯛꯀꯤꯁꯨ ꯅꯠꯇꯅ ꯃꯣꯏꯒꯤ ꯕꯣꯟ ꯈꯨꯠꯁꯥꯟꯅ ꯑꯃ ꯑꯃ ꯍꯥꯏꯁꯦ ꯑꯗꯨꯝ ꯃꯌꯥꯝꯅꯁꯨ ꯑꯗꯨꯝ ꯈꯪꯅꯔꯝꯃꯤꯅꯀꯣ
ꯍꯟꯗꯛ ꯍꯟꯗꯛꯀꯤ ꯋꯥꯔꯜꯀꯞꯁꯤꯒꯤꯗꯤ ꯃꯌꯥꯝꯅ ꯁꯨꯝ ꯍꯥꯏꯅꯕꯗ ꯌꯦꯡꯕꯗ ꯁꯨꯝ ꯐꯖꯕ ꯇꯤꯝꯁꯤ ꯐ꯭ꯔꯥꯟꯁ ꯑꯗꯨꯝ ꯑꯣꯏꯔꯦꯅ
ꯃꯥꯅꯦ
ꯐ꯭ꯔꯥꯟꯁ ꯀꯤꯁꯤ ꯂꯣꯏ ꯌꯦꯡꯕꯗ ꯂꯣꯏ ꯐꯖꯔꯦ ꯑꯗꯨꯅ ꯃꯌꯥꯝ ꯀꯩꯅꯁꯨ ꯐ꯭ꯔꯥꯟ ꯅꯥ ꯊꯣꯏꯅꯤ ꯊꫭꯏꯅꯤ ꯂꫭꯏ ꯂꯣꯏꯅꯤ ꯂꯧꯅꯤ ꯂꯣꯏ ꯍꯥꯏꯅꯔꯦꯅꯦ
ꯑꯗꯣ ꯑꯩꯈꯣꯏ ꯑꯔꯖꯦꯟꯇꯤꯅꯥ ꯄꯥꯝꯖꯔꯒꯁꯨ ꯀꯣ
ꯎꯝ ꯃꯥꯅꯦ ꯃꯥꯅꯦ ꯄꯥꯝꯖꯕ ꯍꯥꯏꯗꯨꯅ ꯑꯃꯔꯣꯝꯗ ꯊꯝꯈ꯭ꯔꯒ ꯢꯌꯥꯝꯕ ꯅꯠꯇ꯭ꯔꯥ ꯐꯖꯕ ꯍꯥꯏꯗꯤ ꯑꯗꯨꯝ ꯃꯌꯥꯝꯅ ꯌꯦꯡꯕꯗꯨꯁꯨ ꯑꯗꯨꯝ ꯈꯪꯄꯣꯠꯅꯦꯕ ꯁꯤꯅ ꯐꯖꯩ ꯁꯤꯅ ꯐꯖꯗꯦ ꯑꯗꯨꯗꯤ
ꯃꯥꯅꯦ
ꯎꯝ
ꯑꯗꯣ ꯈꯪꯗꯦꯗ ꯏꯅꯥꯎ ꯑꯩꯅ ꯁꯨꯃꯥꯏꯅ ꯐ꯭ꯔꯥꯟꯁ ꯄꯥꯝꯃꯦ ꯍꯥꯏꯔꯨꯔꯒ ꯅꯥꯀꯟꯗ ꯀꯩꯅꯣꯒꯤ ꯐꯦꯟ ꯑꯃꯨꯛ ꯂꯩꯔꯝꯗꯅ ꯏꯕꯨꯡꯉꯣ ꯄꯦꯄꯥ ꯄꯦꯄꯥ ꯑꯃꯨꯛ ꯉꯥꯡꯂꯛꯇꯅ ꯈꯜꯂꯤ ꯃꯤꯅꯦ
ꯑꯗꯨꯅꯤ ꯑꯗꯨꯅꯤ ꯑꯗꯨ ꯋꯥ ꯉꯥꯡꯕ ꯌꯥꯝ ꯂꯨꯔꯕꯅꯤꯀꯣ ꯢꯌꯥꯝꯕ
ꯂꯣꯏꯔꯦ ꯕꯣꯟꯒꯤ ꯃꯔꯝꯗ ꯍꯧꯖꯤꯛ ꯎꯝ ꯋꯥꯔꯤ ꯁꯥꯟꯅꯕꯁꯤ ꯌꯥꯗ꯭ꯔꯤꯅꯦ
ꯃꯥꯅꯦ ꯃꯥꯅꯦ ꯕꯣꯟꯒꯤ ꯃꯔꯝꯗ ꯍꯦꯛ ꯁꯥꯟꯅꯔꯨꯕꯁꯤꯗꯤ ꯃꯤꯁꯨ ꯑꯗꯨꯝ ꯌꯥꯝꯈꯠꯂꯛꯑꯦ ꯍꯧꯖꯤꯛꯀꯥꯟꯁꯦ ꯑꯩꯜꯒꯤ ꯅꯨꯡꯤꯟ ꯅꯨꯃꯤꯗꯥꯡ ꯋꯥꯏꯝꯁꯤ ꯕꯣ ꯍꯧꯗ꯭ꯔꯤꯥꯟꯗꯒꯤ ꯃꯣꯏꯅ ꯈꯟꯅꯕ ꯂꯣꯏꯈꯔꯦ ꯑꯗꯨꯝ ꯊ ꯎꯝ
ꯑꯃ ꯑꯃ ꯇꯧꯅꯕ
ꯢꯌꯥꯝꯕ ꯍꯣꯢꯗꯤ ꯍꯧꯔꯛꯕꯗꯩ ꯌꯦꯡꯕꯔꯥ ꯀꯃꯥꯏ ꯀꯃꯥꯏ ꯇꯧꯏ ꯂꯤꯛꯇꯩ ꯌꯦꯡꯉꯥꯛꯕ꯭ꯔꯣ
ꯍꯟꯗꯛꯇꯤ ꯑꯗꯨꯝ ꯍꯧꯗꯩ ꯌꯦꯡꯉꯦ ꯍꯟꯗꯛ ꯋꯥꯔꯜ ꯀꯞꯇꯤ ꯐꯨꯜ ꯌꯦꯡꯕꯒ ꯆꯞ ꯃꯥꯟꯅꯔꯦ ꯃꯔꯛꯇ ꯈꯤꯇꯪ ꯎꯝ ꯌꯦꯡꯗꯕ ꯈꯤꯇꯪꯗꯤ ꯌꯥꯎꯖꯩ ꯎꯝ
ꯃꯩꯀꯥꯏꯥꯗ ꯁꯥꯟꯅꯕꯅꯤ ꯄꯨꯡꯁꯨ ꯅꯣꯡꯉꯥꯂꯝꯗꯥꯏꯒꯨꯝꯕ ꯑꯍꯤꯒꯨꯝꯕꯗ ꯇꯥꯔꯦꯅꯦ ꯕꯜꯁꯦ
ꯑꯁ ꯍꯟꯗꯛꯇꯤ ꯍꯦꯛꯇ ꯑꯍꯤꯡ ꯇꯥꯒꯦ ꯅꯣꯡꯉꯥꯟꯕ ꯂꯩꯇꯥꯥꯒꯦ ꯍꯦꯛꯇ ꯑꯍꯤꯡ ꯇꯨꯝꯗꯕꯤ ꯍꯦꯛꯇ ꯌꯦꯡꯉꯛꯑꯕꯅꯤꯅꯦ
ꯎꯝ ꯎꯝ ꯑꯗꯨꯁꯨ ꯕꯣꯜꯗꯁꯨ ꯅꯨꯡꯉꯥꯏꯕ ꯅꯠꯇ꯭ꯔꯥ
ꯃꯥꯅꯦ
ꯀꯣꯜ ꯂꯔꯛꯄ ꯃꯇꯝꯗ ꯏꯁꯥꯁꯦ ꯐꯖꯅ ꯋꯥꯅꯤ ꯑꯩꯈꯣꯏꯁꯦ ꯍꯌꯦꯡ ꯇꯨꯡꯈꯤꯗꯕ ꯃꯌꯥꯝ ꯑꯗꯒꯤ ꯑꯌꯨꯛ ꯅꯨꯡꯊꯤꯟꯁꯨ ꯊꯕꯛ ꯆꯠꯇꯕ ꯌꯥꯗꯕꯅ ꯆꯠꯂꯦꯗꯣ ꯇꯨꯝꯁꯤꯠ ꯐꯥꯗ꯭ꯔꯁꯨ
ꯎꯝ
ꯎꯝ ꯇꯨꯝꯕꯩ ꯆꯥꯡꯁꯦ ꯌꯥꯝ ꯋꯥꯠꯂꯦ
ꯌꯨꯝꯗꯗꯤ ꯉꯥꯡꯕ ꯌꯥꯗ꯭ꯔꯕ ꯃꯤ ꯏꯕꯨꯡꯉꯣ ꯑꯍꯤꯡ ꯑꯍꯤꯡ ꯕꯣꯜ ꯌꯦꯡ ꯂꯩꯔꯦ ꯑꯗꯨꯒ
ꯎꯝ
ꯍꯥꯄꯛ ꯏꯪꯈꯥꯡ ꯍꯥꯏꯥꯏꯔꯦ ꯀꯩꯝꯇ ꯆꯠꯇꯦ ꯑꯃ ꯑꯃ ꯍꯥꯏꯔꯦ ꯂꯩꯔꯁꯨ ꯐꯪꯉꯦ ꯀꯔꯤꯝ ꯄꯥꯗ꯭ꯔꯦ
ꯎꯥ
ꯑꯩ ꯂꯥꯏꯐꯁꯨ ꯌꯥꯗ꯭ꯔꯦꯕ ꯋꯥꯔꯜ ꯀꯞ ꯂꯣꯏꯗ꯭ꯔꯤꯐꯥꯎꯗꯤ ꯈꯔ ꯉꯥꯡꯖꯔꯁꯅꯅ ꯈꯔ ꯈꯥꯡꯉꯕꯅꯦ ꯍꯧꯖꯤꯛꯀꯥꯟꯗ
ꯃꯥꯣꯏꯅꯧꯁꯨꯥꯏꯦ ꯅ ꯇꯥꯡ ꯀꯨꯟꯗ ꯑꯣꯏꯗꯣꯏꯔꯅꯦ ꯐꯥꯏꯅꯦꯟꯗꯣ ꯑꯕ
ꯃꯥꯅꯦ ꯌꯥꯝꯁꯨ ꯍꯥꯝꯖꯤꯜꯂꯛꯇ꯭ꯔꯦ
ꯎꯝ ꯐꯅꯤꯦꯛ ꯅꯨꯃꯤꯠꯇꯨꯗꯤ ꯑꯩꯈꯣꯏ ꯃꯌꯥꯝ ꯀꯩꯅꯣꯝ ꯆꯥꯃꯤꯟꯅꯔꯒ ꯄꯨꯟꯅ ꯌꯦꯡꯃꯤꯟꯅꯕ ꯌꯥꯏꯅꯦ ꯑꯌꯥꯝꯕ
ꯌꯥꯏꯌꯦ ꯀ꯭ꯂꯕ ꯀꯨꯝꯕ ꯑꯝꯗ ꯈꯔꯥ ꯆꯥꯎꯅ ꯀꯥꯞꯄ ꯃꯐꯝ ꯑꯗ ꯀꯣ ꯆꯠꯂꯒꯅꯦ ꯍꯦꯛꯇ ꯌꯦꯡꯉꯁꯦ
ꯆꯤꯜꯅꯥꯎꯕꯁꯨ ꯄꯨꯟꯗꯕꯁꯨ ꯀꯨꯏꯔꯦ ꯀꯩꯅꯣꯝ ꯆꯥꯃꯤꯟꯅꯔ ꯑꯍꯧꯕ ꯑꯃ ꯆꯥꯃꯤꯟꯅꯔꯒ ꯄꯨꯟꯅ ꯑꯩꯈꯣꯏ ꯃꯥ ꯇꯔꯨꯔ ꯄꯨꯂꯞꯄ ꯆꯥꯎꯅ ꯌꯦꯉ ꯌꯦꯡꯃꯤꯟꯅꯁꯤꯒꯦ
ꯎꯝ
ꯌꯥꯏ ꯌꯥꯏ ꯍꯟꯗꯛꯀꯤꯁꯤ ꯑꯥ ꯏꯌꯥꯝꯒꯦ ꯃꯗ ꯆꯥꯕꯤꯔꯛꯒꯦ ꯉꯁꯤꯗꯤ
ꯑꯁ ꯉꯁꯤꯁꯦ ꯀꯥꯡꯁꯣꯏ ꯇꯧꯔꯦ ꯁꯥꯥꯟꯅꯒ ꯁꯥꯕ ꯃꯤꯅ ꯀꯥꯡꯁꯣꯏ ꯃꯣꯏꯅ ꯈꯔ ꯆꯥꯔꯒꯦꯅ ꯍꯣꯔꯦꯟ ꯁꯨꯝ ꯕꯣꯟ ꯌꯦꯡꯗꯣꯏꯅꯤꯅ ꯄꯥꯎ ꯅꯨꯡ ꯅꯨꯡ ꯆꯥꯁꯤꯜꯂꯨꯔꯗꯤ ꯇꯨꯝꯅꯤꯡꯈ꯭ꯔꯒꯗꯤ
ꯑꯣ ꯍꯣꯏ ꯆꯨꯝꯃꯦ ꯑꯗꯨꯅꯤ ꯕꯣꯜ ꯌꯦꯡꯗ ꯑꯣꯏꯔꯒꯗꯤ ꯈꯔ ꯉꯟꯅ ꯆꯥꯛ ꯆꯥꯔꯁꯨ ꯉꯟꯅ ꯆꯥꯔꯒ ꯉꯍꯥꯛꯇꯪ ꯄꯣꯊꯥꯍꯧꯕ꯭ꯔ ꯅꯠꯇ꯭ꯔꯗꯤ ꯌꯦꯡ ꯕ
ꯃꯥꯅꯦ ꯉꯥꯏꯍꯥꯛ ꯉꯥꯏꯍꯥꯛꯇ ꯃꯣꯡꯗ꯭ꯔꯒ ꯑꯗꯨ ꯍꯥꯏꯗꯤ ꯕꯣ ꯂꯡꯍꯧꯕ ꯂꯩꯔ ꯇꯨꯝꯅꯤꯡꯉꯛꯇꯦ ꯃꯌꯥꯝ ꯀꯨꯝꯍꯩꯗꯨ ꯌꯦꯡꯉꯒ
ꯗꯁꯨ ꯈꯔ ꯉꯟꯅ ꯂꯩꯕꯤꯕ ꯑꫭꯏꯗꯤ ꯐꯕ ꯑꯍꯤꯡ ꯅꯣꯡꯌꯥꯏ ꯅꯣꯡꯉꯥꯝꯗꯥꯏꯒꯨꯝꯕ ꯐꯠꯇ ꯇꯥꯔꯕꯅꯤꯅꯁꯥꯁꯨ ꯋꯥꯔꯦꯅ ꯅꯈꯣꯏꯁꯨ
ꯎꯝ ꯑ ꯑꯍꯤꯡ ꯑꯃ ꯇꯨꯝꯍꯧꯗꯕ ꯀꯥꯏꯁꯦ ꯏꯅꯥꯎ ꯍꯥꯏꯁꯦ ꯍꯦꯛꯇ ꯃꯅꯌꯥꯝ ꯅꯨꯡꯊꯤꯟ ꯄꯨꯡꯈꯩ ꯇꯨꯝꯃꯁꯨ ꯍꯦꯛꯇ ꯌꯥꯗꯣꯏꯅꯦ ꯏꯁꯥꯁꯦ
ꯃꯥꯅꯦ ꯃꯥꯅꯦ ꯑꯍꯤꯡ ꯇꯨꯝꯕ ꯍꯥꯏꯁꯤꯒꯦꯅꯤ ꯑꯌꯨꯛꯨꯝꯕ ꯑꯛ ꯇꯨꯝꯕ ꯍꯥꯏꯁꯦ ꯈꯦꯠꯅꯩꯀꯣ ꯏꯌꯥꯝꯕ ꯑꯌꯧꯛ ꯊꯤꯟ ꯄꯔ ꯇꯨꯝꯃꯁꯨ ꯑꯍꯤꯡ ꯇꯨꯝꯕꯒꯤ ꯍꯥꯏꯗꯤ ꯑꯩꯈꯣꯏꯒꯤ ꯏꯅꯔꯖꯤꯗꯨꯗꯤ ꯐꯪꯕ ꯉꯝꯗꯦꯗꯅ
ꯃꯥꯅꯦ
ꯑꯗꯨꯝ ꯇꯨꯝ ꯏꯁꯥꯗ ꯆꯣꯛꯊꯔꯒ ꯑꯗꯨꯝ ꯍꯩꯅꯤꯡ ꯁꯥꯏꯅꯤꯡꯗꯕꯤ ꯊꯕꯛ ꯑꯃ ꯇꯧꯔꯦ ꯁꯨꯅꯤꯡꯗꯕꯤ ꯑꯃ ꯇꯧꯔꯦ ꯇꯧꯅꯤꯡꯗꯕꯤꯗꯣ
ꯑꯝ
ꯗꯨꯅꯤ ꯏꯁꯥꯒꯥꯏꯗꯤ ꯁꫭꯟ ꯁꯣꯟꯗꯔꯕꯅꯤ ꯍꯟꯗꯛꯇꯤ ꯑꯍꯤꯡ ꯇꯨꯝꯃꯟꯗꯕꯗꯒꯤ ꯑꯩꯈꯣꯏꯁꯨ
ꯄꯥꯛꯒ ꯄꯥꯁꯤꯜꯂꯦ ꯑꯗ ꯑꯩꯗꯤꯦ ꯍꯟꯗꯛꯇꯤ ꯄꯨꯔꯞ ꯌꯥꯗ꯭ꯔꯣꯏꯗꯤ ꯁꯥꯡꯉꯁꯦ
ꯃꯥꯏ ꯋꯀꯞ ꯂꯣꯏꯕꯗꯩ ꯐꯖꯅ ꯆꯥꯡ ꯅꯥꯏꯅ ꯇꯨꯝꯕ ꯆꯥꯕ ꯇꯧꯗ꯭ꯔꯗꯤ ꯌꯥꯝ ꯐꯖꯅ ꯊꯣꯛꯊꯔꯅꯤ ꯏꯁꯥꯁꯦ
ꯎꯝ ꯑꯁ ꯈꯪꯗꯦꯗ ꯋꯥꯔꯜ ꯀꯞꯁꯤꯅ ꯂꯣꯏꯈ꯭ꯔꯒꯗꯤ ꯑꯃꯨꯛ ꯉꯥꯎꯅꯕ ꯃꯤꯁꯨ ꯃꯌꯥꯝ ꯂꯩꯗ꯭ꯔꯤꯃꯤꯅ ꯇꯧꯔꯤꯁꯦ
ꯃꯥꯅꯦ ꯃꯥꯅꯦ ꯅꯨꯇꯤ ꯑꯍꯨꯝ ꯅꯤꯌꯣꯝ ꯑꯍꯤꯡ ꯇꯨꯝꯗꯕꯤ ꯆꯥꯡ ꯅꯥꯏꯅ ꯑꯗꯨꯝ ꯂꯩꯈꯤꯕꯅꯤꯅ ꯇꯤꯝ ꯑꯃꯗꯤ ꯋꯥꯈꯜ ꯄꯈꯤꯕꯗ ꯉꯥꯎ ꯆꯠꯄ ꯌꯥꯎꯔꯤꯅꯤꯗ
ꯎꯝ
ꯅꯨꯃꯤꯠ ꯍꯥꯏꯅꯕꯤꯁꯨ ꯑꯣꯏꯈ꯭ꯔꯦꯗꯅ ꯑꯩꯈꯣꯏꯕꯁꯨ ꯑꯗꯨꯝ ꯇꯧꯔꯦ
ꯃꯔꯛ ꯑꯃ ꯍꯥꯏꯕꯗꯤ ꯍꯧꯖꯤꯛ ꯀ꯭ꯋꯥꯇꯔ ꯐꯥꯏꯅꯦꯜ ꯁꯦꯃꯤ ꯐꯥꯏꯅꯦꯜ ꯌꯧꯔꯛꯇꯗꯗꯤ ꯅꯣꯡ ꯅꯤꯅꯤ ꯀ ꯅꯣꯡ ꯅꯤꯅꯤ ꯀꯥꯝ ꯀꯥꯟꯕꯗꯣ ꯍꯟꯁꯦ ꯁꯨꯝ ꯀꯞ ꯌꯡꯕꯒꯤ ꯍꯩꯅꯕꯤꯦ ꯍꯥꯏꯒꯗ꯭ꯔꯥ ꯀꯩꯅꯣ
ꯎꯝ
ꯄꯨꯝ ꯑꯍꯤꯡ ꯇꯨꯝꯗꯕꯒꯤꯀꯣ
ꯎꯝ ꯕꯣꯔ ꯂꯩꯇꯁꯨ ꯑꯗꯨꯝ ꯕꯣꯔ ꯂꯩꯇꯁꯨ ꯑꯗꯨꯝ ꯇꯨꯝꯕ ꯌꯥꯗꯕꯤꯗꯣ
ꯇꯨꯝꯕ ꯌꯥꯗꯕꯤꯗ ꯁꯨꯝ ꯅꯨꯡꯇꯤ ꯁꯨꯝ ꯇꯣꯏꯈꯠꯂꯛꯑꯦꯗꯅꯀꯣ ꯊꯥ ꯑꯃ ꯃꯈꯥꯏ ꯑꯅꯤꯃꯨꯛ ꯆꯥꯅꯤ ꯇꯧꯈꯠꯂꯛꯏꯁꯦ
ꯃꯥꯅꯦ ꯃꯥꯅꯦ ꯀꯣꯏꯔꯦ ꯀꯣꯏꯔꯦ
ꯅ ꯄꯨꯔꯥ ꯂꯥꯏꯐꯁꯦ ꯀꯩꯅꯣꯝꯇ ꯂꯩꯔꯤꯣꯏꯅꯤ ꯌꯥꯗ꯭ꯔꯤꯅꯦ ꯁꯤꯃꯥ ꯂꯣꯏꯔꯒ ꯊꯕꯛ ꯏꯪꯈꯥꯡ ꯑꯃꯃꯨ ꯇꯧꯔꯁꯨ ꯑꯃꯃꯨ ꯇꯧꯔꯁꯨ ꯈꯔ ꯌꯦꯡꯕ ꯍꯥꯏꯗꯨꯅꯤ ꯏꯅꯥꯎ
ꯃꯥꯅꯦ ꯃꯥꯅꯦ ꯁꯨꯃꯥꯏ ꯁꯨꯝꯕꯜꯗ ꯌꯦꯡ ꯂꯩꯕꯗꯤ ꯌꯥꯝ ꯅꯠꯇꯦ ꯑꯩꯈꯣꯏꯁꯨ ꯄꯩꯁꯥ ꯅꯨꯡꯁꯥ ꯐꯪꯕꯁꯨ ꯅꯠꯇꯦ
ꯃꯥꯗ
ꯑꯈꯩꯅ ꯄꯥꯝꯖꯔꯨꯕꯒꯤ ꯑꯗꯨ ꯍꯣꯏ ꯈꯣꯏꯗꯥꯔꯨꯕꯒꯤ ꯐꯨꯠꯕꯣꯜ ꯁꯥꯟꯅꯕꯁꯤ ꯌꯦꯡꯅꯤꯡꯕꯒꯤ ꯑꯗꯨꯛ ꯌꯦꯡꯖꯕ ꯋꯥꯅꯤ ꯅꯠꯇ꯭ꯔꯥ ꯀꯣꯏ ꯄꯩꯁꯥ ꯐꯪꯗ ꯑ
ꯑꯝ ꯃꯤꯅ ꯁꯨꯝ ꯕꯣꯟ ꯅꯨꯡ ꯌꯦꯡꯅꯕꯗꯣ ꯅꯨꯄꯥꯅꯤꯅ ꯑꯩꯈꯣꯏꯁꯨ ꯈꯔ ꯕꯣ ꯅꯨꯡꯉꯥꯏꯔꯤ ꯅꯨꯄꯥꯅ ꯍꯥꯟꯅ ꯈꯔ ꯌꯦꯡꯉꯗꯣꯏ ꯅꯨꯄꯤ ꯅꯍꯥꯄꯧꯇ ꯃꯌꯥꯝ ꯌꯦꯡꯉ ꯀꯥꯟꯁꯤꯗ ꯅꯨꯄꯥ ꯑꯣꯏꯔ ꯑꯩꯣꯏꯅ ꯕꯣꯟ ꯌꯦꯉꯛꯇ꯭ꯔꯒꯗꯤ ꯄꯨꯔꯥ ꯑꯗ ꯁꯨꯝ ꯑꯗꯨ ꯅꯨꯄꯤ ꯅꯨꯄꯥ ꯇꯣꯉꯥꯟꯕ ꯑꯃ ꯊꯝꯂꯒ ꯍꯧꯖꯤꯛꯇꯤ ꯕꯣꯣꯟꯁꯦ ꯄꯨꯔꯥ ꯍꯥꯏꯗꯤ ꯑꯔꯣꯏꯕꯤꯗ ꯅꯨꯡꯉꯥꯏꯕ ꯍꯥꯏꯗꯣ ꯑꯣꯏꯔꯦꯕ ꯍꯧꯖꯤꯛꯀꯥꯟꯗꯤꯦ
ꯇꯧꯗꯦꯗ ꯍꯧꯖꯤꯛꯀꯥꯟꯗꯤ ꯂꯝ ꯂꯝ ꯈꯨꯗꯤꯡꯃꯛ ꯂꯣꯏꯅ ꯍꯩꯅꯔꯕꯅꯤꯅꯀꯣ ꯍꯥꯏꯗꯤ ꯍꯥꯟꯅꯗꯒꯤ ꯄꯥꯔꯇꯤꯁꯤꯦꯟꯁꯨ ꯍꯟꯗꯛꯅ ꯑꯃ ꯍꯂꯜꯂꯤꯗꯣ
ꯑꯥ
ꯑ꯭ ꯃꯁꯤꯡꯁꯨ ꯍꯦꯜꯂꯅꯤꯅ ꯍꯟꯗꯤ ꯕꯣꯜꯗꯨꯁꯨ ꯂꯣꯏꯅ ꯍꯩꯅꯔꯕꯅꯤ ꯕꯣꯜꯗꯤ ꯑꯗꯨ ꯅꯨꯡꯉꯥꯏ ꯑꯣꯏ ꯍꯟꯗꯛꯇꯤ
ꯎꯝ ꯑꯁ ꯅꯣꯔꯦꯒ ꯄꯣꯛꯍꯕꯗꯣ ꯅꯨꯡꯉꯥꯏꯇꯦꯃꯤꯅꯦ
ꯃꯥꯣꯏ ꯃꯥꯏ ꯅꯣꯔꯋꯦꯁꯨ ꯍꯟꯛ ꯅꯍꯥꯟꯕꯥꯎ ꯌꯧꯖꯔꯛꯄ ꯑꯣꯏꯔꯁꯨ ꯃꯣꯏꯁꯨ ꯊꯋꯥꯏ ꯌꯥꯝ ꯂꯣꯏ ꯁꯥꯟꯅꯖꯔꯛꯑꯦꯀꯣ
ꯎꯝ
ꯎꯝ ꯍꯣꯏ ꯇꯋꯥꯏꯗꯕꯩ ꯍꯥꯏꯗꯣꯏꯅꯤꯗ
ꯑꯁ ꯇꯥꯎꯗꯁꯨ ꯂꯩ ꯑꯗꯣ ꯍꯧꯖꯤꯛ ꯍꯧꯖꯤꯛꯤ ꯀ꯭ꯋꯥꯇꯔ ꯐꯥꯏꯅꯦꯜ ꯁꯦꯃꯤ ꯐꯥꯏꯅꯦꯜꯒꯁꯤꯗꯤ ꯏꯆꯝ ꯆꯝꯅ ꯆꯪꯅꯔꯛꯄꯗꯤ ꯅꯠꯇꯦꯗꯅꯀꯣ
ꯃꯥꯅꯦ ꯃꯥꯅꯦ ꯃꯤ ꯇꯤꯝꯒꯤꯌꯥ ꯊ ꯊ ꯆꯪꯉꯛꯇꯣꯏꯅꯤꯗꯣ
ꯎ ꯇꯥꯏꯃꯤꯡꯗꯨꯗꯤꯗꯥꯋꯥꯏꯗꯤ ꯍꯦꯛꯇ ꯂꯥꯛꯑꯦꯕ
ꯃꯥꯅꯦ ꯃꯥꯅꯦ ꯗꯥꯎ ꯅꯨꯡꯉꯥꯏꯗꯤ ꯍꯩꯕ ꯃꯥꯟꯔꯛꯄꯗꯒꯤ ꯗꯥꯎ ꯑꯃꯨꯛ ꯆꯪꯈꯤꯗꯅꯦ ꯏꯕ
ꯃꯥꯅꯦ ꯃꯤ ꯇꯤꯝ ꯑꯃ ꯍꯥꯏꯁꯦ ꯅꯨꯡꯇꯤꯒꯤ ꯑꯗꯨꯝ ꯃꯣꯏꯁꯨ ꯅꯣꯡ ꯈꯗꯣꯛ ꯇꯜꯂꯛꯄ ꯑꯩꯈꯣꯏ ꯇꯥꯜꯂꯛꯄꯣꯏꯁꯨ ꯅꯨꯡꯇꯤꯒꯤ ꯑꯗꯨꯝ ꯏꯁꯥꯁꯦ ꯃꯥꯏꯟ ꯐ꯭ꯔꯦꯁ ꯑꯣꯏꯔꯦ ꯂꯩꯕ ꯍꯥꯏꯗꯣ ꯀꯩꯁꯨ ꯑꯣꯏꯕ ꯅꯠꯇꯦ
ꯎꯝꯝ
ꯎ
ꯑꯗꯨꯅꯤ
ꯑ ꯀꯥꯟ ꯌꯥꯗ꯭ꯔꯤꯅꯦ
ꯎꯝꯝ ꯄꯩꯁꯥꯅꯛꯇ ꯊꯥꯅꯕꯗꯤ ꯑꯌꯥꯝꯕ ꯑꯩꯈꯣꯏꯁꯨ ꯑꯩꯈꯣꯏꯁꯨ ꯌꯥꯎꯖꯗꯦ ꯑꯌꯥꯝꯕꯈꯣꯏꯁꯨ ꯌꯥꯎꯕꯤꯔꯨꯅꯨ ꯑꯇ
ꯑꯁ ꯄꯩꯁꯥ ꯊꯥꯅꯔꯒꯗꯤ ꯏꯅꯥꯎ ꯁꯥꯥꯁꯦ ꯍꯥꯏꯗꯤ ꯃꯤ ꯂꯨꯄꯥ ꯌꯥꯡꯈꯩ ꯆꯥꯝꯃꯈꯛ ꯃꯥꯡꯕꯗ ꯑꯩꯈꯣꯏꯒ ꯉꯥꯎꯅꯔꯤꯕꯅꯤ ꯑ ꯑꯗꯨ ꯄꯩꯁꯥ ꯊꯥꯅꯔꯛꯑꯒꯗꯤ ꯑꯩꯒꯤ ꯇꯤꯝ ꯊꯥꯔꯤꯕꯁꯦ ꯇꯤꯝꯗꯨꯅ ꯍꯦꯟꯅ ꯀꯥꯍꯅꯤꯡꯉꯛꯄꯒꯤ ꯃꯌꯥꯏꯗꯨꯅ ꯍꯦꯛ ꯃꯤꯗꯨ ꯈꯠꯅ ꯆꯩꯅꯤꯡꯕ ꯑꯗꯨꯝ ꯑꯩꯅ ꯀꯥꯍꯟꯅꯤꯡꯗꯕ ꯇꯤꯝꯗꯨꯗ ꯍꯦꯛ ꯂꯥꯎꯁꯤꯜꯂꯛꯑꯒꯗꯤ ꯈꯠꯅꯥ ꯆꯩꯅꯕꯥ ꯂꯥꯛ ꯑꯩꯈꯣꯏꯁꯨ ꯑꯗꯨꯝ ꯃꯁꯥꯅ ꯇꯥꯃꯤꯅꯤꯅ
ꯆꯨꯝꯃꯦ ꯆꯨꯝꯃꯦ ꯄꯩꯁꯥꯗꯨꯁꯨ ꯁꯥꯔꯦ ꯑ ꯁꯣꯝꯗ ꯇꯤꯝꯗꯨꯅ ꯄꯔꯒ ꯂꯩꯔꯒꯗꯤ ꯈꯨꯗꯝ ꯃꯆꯥ ꯎꯠꯂꯤꯉꯩꯗꯨꯗ ꯑꯃꯨꯛ ꯉꯥꯎꯁꯟꯂꯛꯑꯒꯗꯤ ꯅꯠꯇ꯭ꯔ ꯈꯪꯅꯕ ꯅꯨꯃ ꯇꯤꯟꯅꯕ ꯑꯣꯏꯔꯁꯨ ꯐꯅ ꯑꯗꯨꯝ ꯉꯥꯏꯥꯛꯪ ꯁꯥꯎꯅꯕ ꯑꯩ ꯃꯁꯥꯅꯥꯕ ꯉꯥꯏꯍꯥꯛꯇꯪ ꯇꯦꯟꯁꯟ ꯂꯩꯅꯕꯅꯤꯅ ꯅꯠꯇ꯭ꯔꯣ ꯑꯗꯨꯅ ꯌꯥꯔꯤꯈꯩꯗꯩ ꯁꯨꯝ ꯄꯥꯝꯖꯕ ꯌꯦꯡꯖꯕꯅ ꯐꯩ ꯑꯗ ꯑꯌꯥꯝꯕ ꯄꯩꯁꯥ ꯅꯨꯡꯁꯥ ꯊꯥꯅꯔꯒ ꯁꯤꯗ ꯑꯩꯈꯣꯏꯅ ꯑꯩꯈꯣꯏ ꯃꯁꯦꯟ ꯈꯠꯅꯔꯛꯒꯗꯧꯔꯅꯤ
ꯃꯥꯅꯦ ꯑꯩꯈꯣꯏ ꯃꯁꯤꯡꯈꯛ ꯇꯧꯕ ꯌꯥꯕ ꯈꯔ ꯈꯛ ꯇꯧꯔ ꯂꫭꯏꯔꯦ ꯌꯦꯡꯐꯝꯐꯝ ꯊꯣꯛꯧꯕ ꯑꯩꯈꯣꯏꯒꯤ ꯌꯦꯡꯐꯝ ꯈꯔ ꯌꯦꯡꯉꯅꯤ ꯍꯪꯗꯦ ꯑꯇꯩ ꯑꯇꯩ ꯈꯔ ꯇꯧꯕ ꯌꯥꯕ ꯈꯔ ꯇꯧꯔꯅꯤ ꯃꯌꯥꯝ ꯐꯦꯟ ꯑꯩꯈꯣꯏꯁꯨ ꯑꯩꯈꯣꯏꯅ ꯄꯥꯝꯖꯕ ꯐꯦꯟꯗꯨꯅ ꯍꯦꯛ ꯁꯥꯟꯅꯔꯒꯦꯅ ꯀꯥꯍꯟꯅꯤꯡꯕ ꯍꯣꯏ ꯑꯥꯔꯖꯦꯟꯇꯤꯅꯥ ꯑꯣꯏ ꯄꯥꯝꯖ ꯇꯥꯔꯁꯨ ꯑꯇꯣꯞ ꯑꯇꯣꯞꯄ ꯇꯤꯝꯗꯁꯨ ꯑꯩꯈꯣꯏꯒ ꯄꯥꯝꯖꯕ ꯍꯥꯏꯇꯥꯥꯔꯦ ꯁꯨꯝ ꯕꯣꯜꯁꯦ ꯁꯨꯝ ꯌꯦꯡꯅꯛꯑꯅꯤꯅ ꯑꯩꯈꯣꯏꯒꯤ ꯃꯣꯏꯅ ꯍꯦꯛ ꯐꯖꯕ ꯇꯤꯝꯁꯨ ꯃꯌꯥꯝ ꯌꯥꯎꯔꯤꯛꯏꯗꯅꯀꯣ ꯐꯖ ꯐꯖꯕ ꯇꯤꯝꯁꯤꯡꯁꯦ ꯍꯦꯛ ꯀꯥꯍꯟꯅꯤꯡꯕ ꯑꯗꯨꯝ ꯌꯥꯎꯋꯦꯕ ꯑꯩꯈꯣꯏꯅ
ꯑꯩꯩꯅ ꯄꯥꯝꯖꯕ ꯇꯤꯝꯗꯨꯅ ꯀꯛꯊꯣꯛꯏꯅꯤ ꯍꯥꯏꯕꯁꯨ ꯂꯩꯇꯦꯗꯅ ꯅꯠꯇ꯭ꯔꯥ
ꯗ ꯀ ꯑꯗꯨꯅ ꯒꯝ ꯍꯨꯁꯤꯗꯤ ꯀꯩꯅꯣꯅꯤ
ꯃꯥꯅꯦ ꯑꯅꯤ ꯁꯅꯕꯅꯤ ꯑꯃ ꯄ ꯑꯣꯏꯕ ꯇꯥꯕꯅꯦ
ꯃꯣꯏ ꯃꯣꯏ ꯃꯣꯏ ꯂꯥꯏ ꯅꯠꯇꯦꯕ
ꯎꯝ
ꯂꯥꯏꯕꯛꯇ ꯍꯥꯏꯗꯤ ꯑꯩꯈꯣꯏꯒꯤ ꯃꯣꯏꯕꯨꯥꯎꯗ ꯁꯣꯏꯕ ꯌꯥꯏ ꯃ
ꯃꯥꯅꯦ ꯃꯥꯅꯦ
ꯍꯣꯏ ꯑꯍꯜ ꯂꯃꯟꯒꯤ ꯄ꯭ꯔꯃꯥꯟꯗ ꯑꯩꯈꯣꯏꯒꯤ ꯎ ꯀꯥ ꯍꯩꯈ꯭ꯔꯕ ꯌꯣꯡꯇ ꯎꯗꯒꯤ ꯇꯥꯔ ꯁꯤꯌꯦꯅ ꯍꯥꯏꯅꯔꯤꯕꯝꯅꯦ
ꯃꯥꯅꯤ ꯃꯥꯅꯤ ꯑꯗꯨꯅꯤ ꯁꯣꯏꯗꯕꯗꯤ ꯀꯅꯥꯝ ꯉꯛꯄ ꯅꯠꯇꯦ ꯅꯠꯇ꯭ꯔꯥ ꯑꯁꯣꯏ ꯑꯉꯥꯝ ꯌꯥꯎꯔ ꯈꯨꯟ ꯅꯣꯡꯈꯗꯣꯛ ꯄꯨꯈꯤꯕ ꯍꯥꯏꯗꯤ ꯅꯣꯡ ꯁꯥꯟꯅꯔꯕꯗ ꯎꯈꯤꯕꯗꯤ ꯊꯤꯕ ꯌꯥꯗꯦ ꯌꯥꯝꯕꯗꯨꯗ ꯑꯩꯈꯣꯏ ꯃꯁꯦꯟ ꯃꯣꯏꯅ ꯄꯣꯔꯒ ꯑꯩꯈꯣꯏꯅ ꯁꯥꯎꯅꯕ ꯑꯩꯈꯣꯏ ꯏꯃꯥꯟꯅꯕꯈꯩ ꯁꯥꯎꯅꯔꯒ ꯈꯠꯅꯕ ꯍ ꯅꯨꯡꯉꯥꯏꯅꯗꯕꯗꯤ ꯇꯧꯗꯁꯨꯧꯗꯦ ꯏꯆꯝ ꯆꯝꯅ ꯑꯊꯣꯏꯕꯅ ꯊꯣꯏꯖꯔꯣ ꯑꯄꯣꯕꯅꯥ ꯄꯣꯔꯣ ꯍꯥꯏꯔ ꯆꯝꯅ ꯆꯝꯅ ꯌꯦꯡꯕꯅ ꯐꯩꯗꯦ ꯌꯥꯝꯅ ꯐꯨꯠꯕꯣꯜ ꯌꯦꯡꯉꯁꯨ
ꯃꯥꯅꯦ ꯑꯗꯨꯃꯥꯏꯅ ꯌꯦꯡꯁꯦ ꯍꯧꯖꯤꯛꯀꯥꯟꯁꯤ ꯑꯁ ꯌꯥꯗ꯭ꯔꯦꯗꯗ ꯕꯣꯅꯨꯡꯒꯤꯗꯃꯛꯇ ꯑꯩꯈꯣꯏꯅꯒ ꯇꯣꯜꯂꯒ ꯇꯧꯅꯕꯤ ꯑꯃ ꯑꯃ ꯑꯁ ꯈꯪꯗꯦꯗ ꯍꯧꯖꯤꯛꯀꯥꯟꯁꯤꯗ ꯁꯣꯁꯜ ꯃꯦꯗꯤꯌꯥꯒꯁꯦ ꯄꯥꯏꯔꯨ ꯄꯥꯏꯔꯨꯕ ꯑꯥꯢ ꯖꯤ ꯕꯨ ꯑꯣꯏꯒꯦꯔꯥ ꯑꯗꯒꯤ ꯐꯦꯁꯕꯨꯛꯕꯨ ꯑꯣꯏꯒꯦꯔꯥ ꯑꯁ ꯋꯥꯆꯞꯄꯨ ꯑꯣꯏꯒꯦꯔꯥ ꯑꯗꯨ ꯄꯨꯔꯥ ꯕꯣꯜꯒꯤ
ꯃꯥꯅꯦ ꯐꯨꯠꯕꯣꯜ ꯉꯥꯛꯇꯅꯦ ꯍꯧꯖꯤꯛꯀꯤ ꯇꯧꯔꯤꯁꯦ
ꯎꯝ
ꯅꯨꯄꯤ ꯑꯉꯥꯡ ꯁꯟꯕ꯭ꯔꯥ ꯑꯃꯟꯣꯏ ꯑꯣꯏꯅ ꯍꯟꯗꯛ ꯇꯤ ꯐꯣꯟ ꯅꯨꯡ ꯂꫭꯏ ꯄꯥꯟꯅꯔꯕꯅꯤꯅ ꯍꯥꯟꯅꯗꯤ ꯇꯤꯚꯤꯗ ꯈꯛ ꯌꯦꯡꯅꯔꯕꯅꯤ ꯍꯧꯖꯤꯛꯇꯤ ꯐꯣꯟ ꯃꯁꯥ ꯃꯁꯥꯒꯤ ꯐꯣꯟꯗ ꯃꯍꯩ ꯃꯍꯩ ꯌꯦꯡꯅꯔꯕꯅꯤꯅ
ꯂꯣꯏ ꯐꯪꯉꯕꯅꯤ ꯏꯟꯇꯔꯅꯦꯠꯇ ꯀꯣ ꯃꯤꯒꯩꯁꯦ ꯂꯣꯏ ꯈꯪꯗꯕ ꯎ ꯑꯗꯨꯕꯨ ꯂꯩꯁꯤꯜꯂꯛꯇ꯭ꯔꯦ
ꯃꯥꯅꯦ